ꯑꯣ ꯀꯩꯗꯧꯔꯤꯕꯅꯣ
ꯑꯣꯟꯊꯣꯛꯅꯁꯨ ꯋꯥꯅ ꯑꯣꯟꯊꯣꯛꯅꯥꯁꯨ ꯋꯥꯈ꯭ꯔꯦꯗꯀꯣ
ꯑꯗꯨ ꯀꯔꯤ ꯀꯔꯤ ꯇꯧꯔꯤꯕꯒꯦ
ꯑꯩꯗꯤ ꯉꯁꯤ ꯑꯩ ꯉꯁꯤꯗꯤ ꯑꯗꯨꯝ ꯂꯩꯌꯦ ꯌꯨꯝꯗ
ꯀꯔꯤ ꯏꯟꯁꯥꯡ ꯆꯥꯒꯦ ꯑꯌꯨꯛꯀꯤ
ꯉꯁꯤ ꯑꯈꯣꯏ ꯑꯌꯨꯛ ꯂꯐꯨ ꯊꯔꯣ
ꯎꯝ ꯑꯁ ꯀꯔꯤꯅꯣꯅꯦ ꯈꯔ ꯆꯠꯊꯣꯛꯑꯣꯅꯦ
ꯑꯣ ꯑꯣ
ꯀꯔꯤ ꯅꯪꯁꯨ ꯑꯗꯨꯗꯤ ꯈꯪꯐꯝ ꯊꯣꯛꯇꯔꯣ
ꯎꯝ ꯌꯥꯕ꯭ꯔꯥ
ꯅꯣꯏꯗ ꯏꯪꯕ꯭ꯔ ꯏꯪꯕ꯭ꯔꯥ ꯁꯥꯕ꯭ꯔꯥ ꯉꯁꯤ
ꯁꯥꯏꯌꯦ ꯉꯁꯤ ꯅꯨꯡꯁꯥ ꯌꯥꯝ ꯁꯥꯏꯌꯦ
ꯀꯥꯂꯦꯟ ꯊꯥꯁꯤꯗꯤ ꯏꯁ ꯁꯥꯏꯗ ꯅꯣꯡꯁꯨ ꯇꯥꯕꯤꯗꯦꯀꯣ ꯂꯧ ꯎꯕꯁꯤꯡ ꯏꯁꯤꯡ ꯂꯩꯕꯤꯗꯕꯒꯤꯀꯣ ꯂꯧ ꯎꯕ ꯌꯥꯔꯔꯣꯏ ꯠꯇ꯭ꯔꯥꯅ ꯍꯥꯏꯕꯁꯨ ꯂꯩ ꯅꯣꯡ ꯇꯥꯕꯤꯗꯕꯒꯤ
ꯎꯝ
ꯅꯣꯡ ꯑꯁ ꯍꯣꯏ ꯅꯣꯡꯁꯦ ꯐꯖꯅ ꯇꯥꯗꯦꯀꯣ
ꯑꯗꯨ ꯅꯣꯏꯗꯤ ꯀꯩ ꯍꯤꯟꯖꯥꯡ ꯆꯥꯔꯒꯦ ꯑꯌꯨꯛꯇ
ꯑꯁ ꯑꯌꯨꯛꯇꯨ ꯀꯩꯅꯣꯒꯤ ꯉꯔꯥꯡꯒꯤ ꯌꯦꯟ ꯏꯟꯁꯥꯡ ꯈꯔ ꯀꯩꯅꯣ ꯇꯧꯕꯀꯣ
ꯑꯣ ꯅꯪ ꯀꯩꯅꯣ ꯉꯔꯥꯡ ꯅꯨꯡꯗꯥꯡ ꯌꯦꯟ ꯊꯣꯡꯕ꯭ꯔꯣ
ꯌꯦꯟ ꯆꯥꯏꯅ ꯉꯔꯥꯡ ꯎꯝ ꯑꯗꯨꯗ ꯍꯋꯥꯏ ꯍꯥꯞꯆꯜꯂꯒ ꯊ‌ꯣꯡꯉ‌ꯦ ꯑꯃꯨꯛ ꯃꯊ‌ꯦ ꯑꯌꯨꯛ
ꯀꯅꯥ ꯂꯥꯛꯀꯦ ꯌꯦꯟ ꯊꯣꯡꯕꯗꯤ
ꯂꯥꯛꯇ‌‌ꯦꯗ
ꯑꯣ
ꯌꯥꯝꯕꯗꯣ ꯑ‌ꯩ ꯑꯣ ꯀꯩꯅꯣꯒ ꯆꯥꯏ ꯑꯌꯥꯝꯕ ꯃꯊꯛꯇ ꯂꯩꯕ ꯑꯗꯨꯅꯦ ꯑꯝꯃꯥ ꯑꯝꯃꯥ ꯑꯥ ꯀꯩꯅꯣ ꯍꯥꯏꯕ ꯇꯥꯏ
ꯎꯝ ꯁꯤ ꯌꯥꯝ ꯅꯨꯉꯥꯏꯔꯤꯅꯦ ꯅꯣꯏꯗꯤ
ꯑꯁ ꯀꯩꯅ‌ꯣꯅꯤꯗ ꯀꯩꯅ‌ꯣ ꯁꯨꯗ‌ꯦꯗꯥ ꯀ‌ꯦꯖꯤ ꯃꯈꯥꯏ ꯈꯛꯇ ꯂꯧꯒ ꯑꯌꯥꯝꯕꯅ ꯑꯌꯥꯝꯕ ꯀꯩꯅꯣꯗꯣ ꯃꯥ ꯇ‌ꯣꯂꯣꯞ ꯐꯪꯕ ꯀ‌ꯣ ꯉꯔꯥꯡ ꯑ‌ꯦ ꯉꯔꯥꯡ ꯔ ꯐꯪꯕꯗ‌ꯣ ꯃꯥ ꯉꯔꯥꯡ ꯅꯍꯥꯟꯗ ꯃꯛ ꯐꯪ ꯐꯪꯅꯤꯡꯉꯥꯏ ꯂꯩꯗꯅ ꯑꯒ
ꯐꯩꯅꯦ ꯃꯤꯗꯤ ꯁꯨꯃꯥꯏ ꯆꯥꯕꯤ ꯊꯣꯡꯉꯒ ꯆꯥꯍꯟꯕ ꯂꯩꯕꯒꯤ ꯌꯥꯝ ꯅꯨꯉꯥꯏꯅꯦ
ꯎꯝ ꯑꯁ ꯉꯔꯥꯡ ꯈꯛꯇꯅꯦ
ꯉꯔꯥꯡ ꯈꯛꯇ ꯅꯠꯇ‌ꯦꯗ ꯅꯪ ꯍꯟꯗꯛ ꯑꯍꯥꯎꯕ ꯇꯣꯏꯅ ꯆꯥꯏ ꯑꯩꯈꯣꯏꯗꯤ ꯆꯥꯗꯦ ꯎꯁꯣꯏ ꯈꯛꯇ ꯆꯥꯏ ꯑꯁꯤ ꯉꯔꯥꯡ ꯅꯨꯡꯗꯥꯡ ꯎꯁꯣꯏ ꯏꯔꯣꯝꯕ ꯉꯁꯤ ꯑꯌꯨꯛꯅ ꯑꯃꯨꯛ ꯂꯐꯨ ꯆꯥꯏ ꯍꯣꯔꯦꯟ ꯅꯨꯡꯗꯥꯡꯁꯨ ꯃꯨꯛ ꯎꯁꯣꯏ ꯆꯥꯒꯅꯤ
ꯑꯗꯨꯒꯨꯝꯕ ꯆꯤꯟꯖꯥꯛꯇꯨꯅ ꯍꯥꯎꯕꯅꯦ
ꯍꯥꯎꯗꯤ ꯍꯥꯎꯋꯦ ꯑꯗꯣ ꯆꯈꯥꯎꯗꯤ ꯁꯥꯏꯌꯦꯕ ꯎꯁꯣꯏ ꯆꯥꯕꯁꯦ ꯀꯣ
ꯎꯁꯣꯏꯕꯨꯗꯤ ꯀꯩꯅꯣ ꯁꯣꯏꯕꯨꯝꯗꯣ ꯑꯗꯨꯝ ꯃꯍꯧꯁꯥ ꯑꯗꯨꯝ ꯁꯥꯕꯅꯦ
ꯆꯥꯕꯁꯨ ꯇꯨꯝꯗꯕꯀꯣ ꯗꯨꯒꯤ ꯄꯨꯛꯇꯣ ꯁꯥꯏꯌ‌ꯦꯕꯥ ꯗꯨ ꯍꯥꯎꯗꯤ ꯍꯥꯎꯋꯦ
ꯅꯣꯏꯗꯟ ꯑꯁ ꯅꯨꯡꯁꯥ ꯊꯣꯛꯄ꯭ꯔꯅꯦ
ꯎꯝ ꯅꯨꯡꯁꯥ ꯌꯥꯝ ꯁꯥꯏꯌꯦ
ꯅꯣꯡꯁꯥ ꯁꯥꯔꯗꯤ ꯎꯄꯥꯝꯕꯤ ꯃꯈꯥꯗ ꯐꯛ ꯐꯝꯃꯨꯅ‌ꯦ ꯏꯪꯅ ꯀꯔꯤꯅꯣ
ꯃꯤ ꯌꯥꯝ ꯂꯩꯕꯀꯣ ꯑꯗꯨꯒꯤ ꯅꯨꯉꯥꯏꯇꯕ ꯃꯈꯣꯟ ꯌꯥꯝ ꯍꯧꯕ꯭ꯔꯥ
ꯗꯨꯝ ꯇꯥꯏꯌ‌ꯦ ꯅꯣꯡ ꯅꯣꯡ ꯀꯟꯅ ꯆꯨꯕꯒ ꯆꯞ ꯃꯥꯟꯅꯩ
ꯎꯝ ꯅꯣꯡ ꯆꯨꯕꯅꯦꯅ ꯈꯜꯂꯣ ꯑꯗꯨꯖꯤ
ꯅꯣꯡ ꯐꯥꯗꯣꯛ ꯇꯧꯕꯁꯤꯗ ꯑꯗꯨꯃꯥꯏꯟ ꯇꯧꯔꯗꯤ ꯑꯩꯗꯤ ꯀꯞꯅꯤꯡꯉꯤꯍ‌ꯦ
ꯅ‌ꯣꯛꯅꯤꯡ ꯉꯤꯍ‌ꯦ
ꯆ ꯆꯥꯈ꯭ꯔꯦ ꯆꯔꯥ ꯋꯥꯟ ꯆꯔꯥꯎ ꯋꯥꯟꯈ꯭ꯔꯕꯣ ꯍꯧꯖꯤꯛ
ꯎꯝ ꯉꯁꯥꯏ ꯀꯩꯅꯣ ꯄꯨꯔꯛꯄ ꯁꯤꯡꯖꯨꯒ ꯕꯣꯔꯥꯒ ꯄꯨꯔꯑꯦ ꯑꯗꯨꯗꯨ ꯆꯥꯔꯦ ꯆꯥꯕ ꯂꯣꯏꯔꯒ ꯍꯩꯅꯧ ꯑꯃꯨꯟꯕ ꯄꯨꯔꯑꯦ ꯑꯗꯨ ꯆꯥꯔꯦ ꯍꯥꯎꯋ‌ꯦ
ꯑꯣ ꯑꯩꯗꯤ ꯑꯩꯌ‌ꯣ ꯀ‌ꯣ ꯑꯩꯗ‌ꯣ ꯆꯥꯛ ꯆꯥꯕ ꯍꯋꯥꯏꯖꯥꯔ ꯑꯝ ꯂꯩꯗꯅ ꯑꯃꯨꯕꯗꯣ
ꯑꯥ ꯑꯥ ꯁꯧꯒ꯭ꯔꯤ ꯃꯔꯨ
ꯑꯧ ꯁꯧ ꯑ ꯁꯧ ꯁꯧꯒ꯭ꯔꯤ ꯍꯋꯥꯏꯖꯥꯔꯗꯣ
ꯎꯝ
ꯑꯗꯨꯒꯁꯨ ꯆꯥꯏ ꯑꯗꯣ ꯑꯁ ꯀꯩꯅꯣ ꯑꯁ ꯆꯥꯔꯒ ꯑꯗꯨꯝ ꯂꯩꯕꯅꯤꯅ ꯎꯝ ꯍꯥꯏꯗꯤ ꯍꯧꯖꯤꯛꯇ ꯆꯥꯕꯗꯧꯅ ꯑꯗꯨꯝ ꯇꯧꯋꯤ
ꯎꯝ ꯎꯝ ꯈꯔ ꯌꯥꯝ ꯆꯥꯔꯝꯃꯅꯤ ꯅꯪ ꯑꯗꯨꯒꯤꯅꯦ
ꯎꯝ ꯌꯥꯝꯅꯁꯨ ꯆꯥꯏꯌꯦ ꯑꯗꯨꯝ ꯑꯁ ꯆꯥꯛꯇꯣ ꯑꯩꯈꯣꯏꯗꯤ ꯑꯗꯨꯝ ꯊꯦꯡꯉꯤ ꯇꯔꯥꯃꯊꯣꯏ ꯑꯗꯨꯋꯥꯏꯗ ꯆꯥꯏꯌꯦ ꯉꯁꯤꯁꯨ
ꯎꯝ ꯉꯁꯤ ꯀꯩ ꯀꯥꯏ ꯀꯥꯏ ꯆꯠꯀꯦ ꯅꯪ ꯌꯨꯝꯗ ꯑꯗꯨꯝ ꯂꯩꯕ꯭ꯔꯥ ꯅꯠ
ꯂꯩꯌꯦ ꯆꯠ ꯆꯠꯇꯦ ꯉꯥꯅꯨꯒꯤ ꯈꯔ ꯁꯦꯝꯃꯒ ꯑꯗꯨꯝ ꯂꯩ ꯉꯥꯅꯨꯒꯤ ꯃꯆꯤꯟꯖꯥꯛꯗꯣ
ꯉꯥꯅꯨꯁꯨ ꯆꯥꯎꯔꯝꯃꯅꯤꯍꯦ
ꯎꯝ ꯆꯥꯎ ꯑꯩꯗꯤ ꯑꯁ ꯎꯝ ꯀꯥꯡꯕꯨ ꯑꯃꯈꯛꯇ ꯅꯠꯇꯅ ꯑꯅꯤ ꯑꯍꯨꯝ ꯇꯧꯕꯀꯣ ꯍꯥꯏꯗꯤ ꯄꯤꯛ ꯄ ꯀꯥꯡꯕꯨ ꯑꯆꯧꯕ ꯀꯥꯡꯕꯨ ꯑꯗꯨꯝ ꯌꯥꯏ ꯃꯤꯌꯥꯏ ꯀꯥꯡꯕꯨ ꯑꯗꯨꯝ ꯂꯩꯗ ꯍꯥꯏꯗꯤ ꯆꯥꯎꯕꯁꯤꯡꯗꯣ ꯑꯗꯨꯝ ꯌꯣꯟꯕ ꯌꯥꯔꯗꯤ ꯑꯗꯨꯝ ꯌꯣꯟꯊꯣꯛꯄ ꯑꯗꯨꯒꯤ ꯃꯨꯛ ꯑꯗꯨꯒꯤ ꯃꯍꯨꯠ ꯁꯤꯜꯂꯒ ꯑꯄꯤꯛꯄꯅ ꯑꯃꯨꯛ ꯆꯥꯎꯔꯛꯄꯀꯣ
ꯎꯝ
ꯍꯥꯏꯗꯤ ꯀꯩꯅꯣ ꯇꯧꯗꯦꯗ ꯑꯗꯨꯝ ꯂꯩ
ꯑꯩꯗꯤ ꯉꯁꯥꯏ ꯐꯤ ꯁꯨꯕ ꯆꯠꯂꯦ ꯂꯣꯛꯇ
ꯑꯦ ꯅꯨꯡꯉꯥꯏꯀꯣ
ꯎꯝ ꯏꯁꯤꯡꯗꯣ ꯌꯥꯝ ꯏꯁꯤꯡꯗꯣ ꯀꯩꯅꯣ ꯌꯥꯝꯗꯤ ꯌꯥꯝꯗꯦ ꯑꯗꯣꯏꯁꯨ ꯑ ꯀꯣꯝꯒꯨꯝꯕ ꯁꯦꯝꯕꯤꯔꯒ ꯏꯁꯤꯡ ꯇꯥꯍꯟꯕꯀꯣ
ꯑꯣ
ꯑꯗꯨꯒꯤ ꯏꯁꯤꯡ ꯌꯥꯝ ꯅꯨꯡꯉꯥꯏꯌꯦ
ꯏꯁꯤꯡꯕꯨꯗꯤ ꯌꯥꯝ ꯂꯥꯡꯊꯛ ꯂꯪꯒꯟꯕꯅꯦ ꯁꯦꯡꯕꯅꯤꯅꯦ ꯎꯝ ꯑꯗꯣ
ꯐꯤꯔꯣꯟ ꯃꯌꯥꯝ ꯁꯨꯊꯔꯦ ꯉꯁꯤꯗꯤ
ꯑꯗꯨꯒꯨꯝꯕ ꯏꯁꯤꯡ ꯌꯦꯡꯕ ꯐꯥꯎ ꯑꯗꯨꯝ ꯀꯩꯅꯣ ꯇꯧꯋꯦ ꯑꯩꯈꯣꯏ ꯀꯩꯅꯣꯁꯦ ꯋꯥꯈꯜꯁꯦ ꯅꯨꯡꯉꯥꯏꯊꯣꯛꯄꯅꯤ
ꯉꯁꯥꯏ ꯑꯗꯨ ꯆꯠꯄꯗ ꯂꯝꯕꯤꯗ ꯍꯩꯔꯤꯠꯇꯣ ꯄꯥꯜꯂꯝꯃꯦ ꯍꯩꯔꯤꯠꯇꯣ ꯍꯦꯛꯑꯒ ꯃꯨꯟꯗ꯭ꯔꯤ ꯍꯩꯔꯤꯠꯇꯣ ꯍꯦꯛꯑꯒ ꯆꯥꯏꯌꯦ ꯃꯦꯠꯂꯒ ꯆꯥꯕꯅꯤ
ꯑꯣ ꯍꯥꯎꯕ꯭ꯔꯥ
ꯍꯥꯎꯋꯦ ꯎꯝ ꯂꯣꯏꯍꯦ ꯁꯤꯟꯇꯛ ꯇꯧꯔ ꯉꯥꯔꯤ ꯍꯥꯞꯄꯒ ꯃꯦꯠꯄ ꯍꯥꯎꯋꯦ ꯁꯨꯔꯒꯀꯣ
ꯃꯔꯨꯏ ꯍꯥꯞꯄꯒ ꯆꯥꯕꯔꯅꯦ
ꯎꯝ ꯍꯥꯎꯕꯅꯦ ꯍꯥꯔꯤꯠ ꯃꯨꯟꯗ꯭ꯔꯤꯀꯥꯟꯗꯣ ꯁꯨꯔꯒ ꯆꯥꯕꯗꯣ ꯍꯥꯎꯅꯤ ꯁꯨ ꯎꯝ
ꯑꯩꯗꯤ ꯈꯪꯗꯦ ꯀꯥꯔꯝꯕꯅꯣ
ꯀꯔꯤꯁꯨ ꯆꯥ ꯃꯨꯜꯂꯗꯤ ꯍꯥꯎꯕꯗꯣ ꯊꯨꯝꯃꯒ ꯃꯆꯥ ꯃꯅꯨꯡꯗ ꯃꯔꯨ ꯃꯆꯥ ꯃꯆꯥ ꯂꯩꯕꯅꯤ
ꯈꯪꯗꯦ ꯃꯨꯂꯀꯥꯟꯗ ꯃꯆꯨꯗꯣ ꯀꯌꯥ ꯀꯔꯤ ꯊꯣꯛꯀꯦ
ꯉꯥꯡꯕꯅꯦ ꯃꯥꯗꯤ ꯀꯩꯅꯣ ꯇꯧꯕꯅꯦ ꯑꯥ ꯆꯔꯣꯡ ꯆꯔꯣꯡ ꯄꯥꯟꯕꯅꯦ
ꯎꯝ
ꯍꯥꯎꯕꯅꯦ ꯑꯗꯨ ꯈꯔ ꯆꯥꯕ ꯌꯥꯗꯕꯁꯨ ꯂꯩ ꯑꯗꯨ ꯆꯥꯔꯗꯤ ꯅꯥꯀꯣꯡ ꯄꯪꯉꯦꯒ ꯍꯥꯏꯕꯁꯨ ꯂꯩꯀꯣ
ꯑꯣ ꯑꯩꯈꯣꯏꯗꯤ ꯅꯨꯡꯁꯥꯕꯨꯗꯤ ꯊꯣꯛꯇꯦ
ꯑꯩꯈꯣꯏꯁꯨ ꯅꯨꯡꯁꯥ ꯌꯥꯝ ꯊꯣꯛꯄꯗꯤ ꯑꯣꯏꯗꯦ ꯑꯗꯨꯁꯨ ꯁꯥꯏ ꯑꯗꯨꯝ
ꯅꯨꯡꯁꯤꯠꯇꯤ ꯑꯗꯨꯝ ꯆꯤꯟꯂꯝꯒꯅꯤꯅꯦ
ꯎꯝ ꯁꯤꯠꯂꯦ
ꯁꯤꯁꯨꯀꯣ ꯅꯨꯡꯁꯤꯠꯇꯤ ꯌꯥꯝ ꯁꯤꯠꯄ ꯑꯣꯏꯗꯦꯗ
ꯌꯥꯝ ꯎꯝ ꯌꯥꯝ ꯁꯥꯕꯁꯨ ꯑꯣꯏꯗꯦ ꯌꯥꯝ ꯅꯨꯡꯁꯤꯠ ꯁꯤꯠꯄꯁꯨ ꯅꯠꯇꯦ ꯑꯗꯨꯝ ꯌꯥꯏꯗ
ꯎꯝ ꯆꯥꯕꯥ ꯀꯩꯅꯣꯅꯤꯅꯦ ꯍꯥꯢꯕꯗꯤ ꯅꯣꯏ ꯃꯧꯁꯤꯡꯗꯤ ꯀꯥꯏ ꯆꯠꯅꯈ꯭ꯔꯦ ꯉꯁꯤꯗꯤ ꯂꯩꯅꯕ꯭ꯔꯣ
ꯎꯝ ꯂꯩꯌꯦ ꯂꯩꯌꯦ ꯃꯣꯏꯁꯨ ꯃꯄꯥꯟꯗ ꯀꯔꯤ ꯀꯔꯤꯅꯣ ꯋꯥꯔꯤ ꯁꯥꯔꯒ ꯂꯩꯌꯦ ꯃꯤꯒꯥ
ꯅꯪ ꯍꯣꯔꯦꯟ ꯊꯕꯛ ꯂꯩꯕ꯭ꯔꯣ
ꯍꯣꯔꯦꯟ ꯍꯥꯏꯁꯦ ꯄꯨꯡ ꯃꯔꯤ ꯍꯦꯜꯂꯗꯤ ꯂꯩ
ꯀꯔꯤ ꯊꯕꯛꯅꯣ
ꯑꯉꯥꯡ ꯂꯥꯏꯔꯤꯛ ꯇꯥꯛꯄꯤꯅꯤꯡꯉꯥꯏ ꯂꯩꯌꯦ
ꯍꯥꯥ
ꯑꯉꯥꯡꯁꯤꯡ ꯂꯥꯏꯔꯤꯛ ꯇꯥꯛꯄꯤꯅꯤꯉꯥꯏ ꯂꯩꯌꯦ
ꯑꯣ ꯅꯥꯪꯖꯦ ꯊꯥꯕꯛꯇꯤ ꯆꯤꯟꯗꯤ ꯆꯤꯟꯕꯥꯖꯠꯅꯤ
ꯆꯤꯟꯗꯦꯗ
ꯑꯁ ꯑꯩꯗꯤ ꯑꯁ ꯑꯩꯕꯨꯗꯨ ꯑꯩ ꯑꯩꯁꯨ ꯀꯩꯅꯣꯅꯤꯗ ꯊꯕꯛꯕꯨꯗꯤ ꯃꯤꯑꯣꯏꯕ ꯑꯣꯏꯕꯅꯤꯅ ꯑꯗꯨꯝ ꯀꯔꯤ ꯍꯥꯏꯁꯤꯔꯥ ꯂꯩꯀꯣ
ꯂꯩꯕꯅꯤꯅꯦ ꯊꯕꯛꯇꯤ ꯑꯗꯨꯝ ꯂꯩꯒꯅꯤ
ꯇꯨꯝ ꯁꯤꯒꯨꯝꯕ ꯃꯇꯝꯖꯤꯗ ꯅꯍꯥꯟꯗꯤ ꯌꯥꯝ ꯇꯨꯝꯃꯦꯕꯀꯣ ꯍꯥꯟꯗꯛꯇꯤ ꯑꯁ ꯇꯨꯝꯕ ꯐꯪꯗ꯭ꯔꯦ
ꯀꯩꯒꯤ
ꯑꯁ ꯊꯕꯛꯇꯣ ꯀꯩꯅꯣ ꯇꯧꯈ꯭ꯔꯕꯅꯤꯅ ꯍꯟꯗꯛꯇꯤ ꯑꯦ
ꯉꯥꯅꯨꯁꯨꯀꯣ ꯑꯁ ꯌꯥꯝ ꯂꯨꯕꯅꯦ
ꯎꯝ
ꯅꯥꯒꯟꯕꯒꯀꯣ
ꯎꯝ
ꯂꯝꯁꯨ ꯍꯦꯟꯕ
ꯎꯝ ꯂꯝꯁꯨ ꯍꯦꯜꯂꯦ
ꯌꯨꯝꯒꯨꯝꯕ ꯌꯥꯝ ꯃꯣꯠꯍꯟꯕꯅꯦ ꯃꯥꯗꯤ
ꯎꯝ ꯍꯥꯏꯗꯤ ꯐꯖꯅ ꯃꯥꯒꯤ ꯃꯀꯣꯟꯒꯨꯝꯕ ꯁꯥꯗ꯭ꯔꯗꯤꯀꯣ ꯇꯧ ꯍꯣꯏ ꯌꯥꯗꯕꯅꯦ ꯉꯥꯅꯨꯗꯤ ꯑꯗꯨꯝ ꯊꯥꯗꯣꯛꯑꯒ ꯑꯁ ꯀꯩꯅꯣ ꯃꯅꯥ ꯃꯁꯤꯡ ꯑꯗꯨꯝ ꯂꯣꯏꯔꯕꯅꯦ ꯌꯦꯟꯗꯦꯝꯒꯨꯝꯕꯗꯣ ꯃꯥꯒꯤ ꯑꯁ ꯌꯥꯝ ꯀꯩꯅꯣ ꯆꯥꯅꯤꯡꯕꯅꯦ ꯃꯥꯗꯣ ꯌꯦꯟꯗꯦꯝꯒꯤ ꯃꯅꯥꯒꯨꯝꯕꯗꯣ
ꯎꯝ
ꯑꯝꯇ ꯆꯥꯕ ꯐꯪꯉꯣꯏ ꯃꯣꯏ ꯑꯗꯨꯝ ꯊꯥꯗꯣꯛꯑꯗꯤ
ꯌꯥꯝ ꯌꯥꯝ ꯇꯨꯝꯅꯤꯡꯕ ꯃꯥꯜꯂꯦ ꯅꯪꯁꯦ
ꯁꯤꯒꯨꯝꯕ ꯃꯇꯝꯁꯦ ꯑꯁ ꯇꯨꯝ ꯇꯨꯝꯅꯤꯡꯕꯀꯣ ꯁꯪꯗꯕ
ꯎꯝ
ꯑꯗꯨꯒꯅꯦ ꯑꯦꯁ ꯈꯥꯡꯕꯁꯨ ꯉꯝꯗꯦꯅꯦ ꯋꯥꯏꯅꯦ ꯇꯨꯝꯅꯤꯡꯕꯁꯦ
ꯍꯣꯏ ꯄ꯭ꯔꯤꯊꯤꯕꯤꯗ ꯈ꯭ꯋꯥꯏꯗꯒꯤ ꯂꯨꯝꯕ ꯍꯥꯏꯕꯁꯦ ꯃꯤꯠ ꯇꯨꯝꯅꯤꯡꯕ ꯃꯇꯝꯗ ꯑꯣꯏ
ꯎꯝ ꯑꯗꯨꯒ ꯑꯁ ꯈꯪ ꯎꯝ ꯑꯗꯨꯒ ꯑꯃ ꯂꯩꯈꯤꯗꯥꯏꯅꯦ ꯋꯥ ꯑꯃ
ꯀꯩ
ꯃꯤꯠ ꯎ ꯀꯔꯤ ꯍꯥꯏꯕꯅꯣ ꯈꯪꯗ꯭ꯔꯦ ꯎꯗꯕ ꯍꯥꯏꯕꯁꯦ ꯑ ꯑꯁ ꯀꯥꯎꯈ꯭ꯔꯦ ꯈꯪꯗ꯭ꯔꯦ ꯅꯪ ꯑꯝꯇ ꯍꯥꯏꯕꯤꯌꯨ ꯈꯪꯗꯕ ꯍꯥꯏꯕꯁꯦ
ꯃꯤꯠ ꯎꯗꯕ ꯍꯥꯏꯕꯁꯦ ꯈꯣꯡ ꯇꯦꯛꯄꯒ ꯆꯞ ꯃꯥꯟꯅꯩ ꯍꯥꯏꯕꯗꯨꯔꯣ
ꯑꯗꯨꯒꯤ ꯇꯥꯏꯞꯇ ꯑꯃ ꯂꯩꯒꯤꯗꯥꯏꯅꯦ ꯈꯪꯗꯕ ꯍꯥꯏꯕꯁꯦ ꯎꯗꯕꯒ ꯃꯥꯟꯅꯩ ꯍꯥꯏꯕ꯭ꯔꯥ ꯂꯩꯒꯤꯗꯥꯏꯅꯦ ꯑꯁ ꯑꯁ ꯋꯥꯏꯅꯦ ꯌꯨꯝꯗ ꯂꯩꯕꯁꯨ
ꯀꯩ ꯀꯩ ꯆꯠꯊꯣꯛꯀꯦ ꯍꯥꯏꯗꯤ ꯀꯣꯏꯕꯒꯨꯝꯕ ꯆꯠꯂꯣ ꯃꯔꯛꯇ
ꯑꯁ ꯍꯣꯔꯦꯟ ꯎꯝ ꯉꯍꯥꯛ ꯆꯠꯊꯣꯛꯀꯅꯤ
ꯀꯗꯥꯏꯗ
ꯎꯝ ꯀꯩꯅꯣꯗ ꯑꯩꯈꯣꯏ ꯂꯩꯀꯥꯏꯗ ꯎꯝ ꯄꯥꯛꯔꯀꯨꯝꯕ ꯃꯆꯥꯗꯤ ꯂꯩꯕꯀꯣ
ꯎꯝ ꯐꯩꯅ ꯑꯗꯨꯗ ꯅꯨꯡꯗꯥꯡ ꯅꯨꯡꯗꯥꯡ ꯅꯨꯡꯗꯥꯡ ꯆꯠꯄ ꯌꯥꯏꯅ
ꯁꯥꯅꯕ ꯈꯣꯠꯄ ꯃꯌꯥꯝ ꯑꯗꯨ ꯆꯥꯏ ꯑꯗꯨ ꯑꯗꯨꯗ ꯑꯗꯨꯝ ꯆꯠꯂꯦ
ꯎꯝ ꯃꯤꯁꯨ ꯌꯥꯝ ꯊꯣꯛꯅꯕꯅꯦ ꯅꯨꯡꯗꯥꯡ ꯋꯥꯏꯔꯝ ꯍꯥꯏꯕꯁꯤꯗꯤꯀꯣ
ꯎꯝ ꯍꯨꯏꯁꯤꯡꯁꯨꯀꯣ ꯐꯖ ꯐꯖꯕ ꯊꯣꯛꯂꯛꯑꯦ ꯃꯄꯨ ꯃꯄꯨꯅ ꯌꯥꯎꯔꯒ ꯀꯣ
ꯎꯝ ꯃꯣꯏꯁꯨ ꯑꯗꯨꯝꯕ ꯃꯇꯝꯗ ꯆꯠꯇ꯭ꯔꯗꯤ ꯐꯪꯗꯕꯗꯣ
ꯎꯝ
ꯅꯨꯡꯁꯥ ꯌꯥꯝ ꯅꯨꯡꯁꯥ ꯁꯥꯔꯛꯏꯅꯦꯍꯦ
ꯑꯁ ꯑꯩꯗꯤꯅꯦ ꯑꯩꯗꯤ ꯀꯥꯂꯦꯟꯗꯒꯤ ꯑꯁ ꯀꯩꯅꯣꯇꯧꯋꯦꯗ ꯏꯪꯊꯝꯊꯥꯅ ꯌꯥꯝ ꯄꯥꯝꯃꯦ ꯑꯩꯗꯤ
ꯎꯝ ꯎꯝ
ꯏꯪꯊꯝ ꯊꯥꯗꯤ ꯑꯁ ꯏꯪꯉꯁꯨ ꯑꯗꯨꯝ ꯁꯥꯍꯟꯕ ꯌꯥꯏ